ꯍꯜꯂꯣ
ꯅꯪꯒꯤ ꯗꯥꯛ ꯍꯣꯏ ꯇ ꯇꯥꯏ ꯍꯧꯖꯤꯛ ꯅꯪꯒꯤ ꯗꯥꯛ ꯀꯔꯤꯅ ꯊꯣꯕ ꯂꯣꯏꯔꯕ꯭ꯔꯣ
ꯍꯥꯥ
ꯑꯃ ꯂꯣꯏꯕ꯭ꯔꯣ
ꯊꯣꯡꯕ ꯂꯣꯏꯕ ꯍꯥꯏꯕ ꯅꯠꯇꯦ ꯑꯩ ꯉꯁꯥꯏ ꯊꯣꯡꯂꯝꯕꯗꯣ ꯆꯥꯈ꯭ꯔꯦ ꯍꯥꯏꯕꯅꯦ
ꯑꯗ ꯑꯃꯨꯛ
ꯅꯪꯗꯤ ꯀꯔꯝꯍꯥꯏꯅ ꯇꯥꯕ꯭ꯔꯣ ꯊꯣꯡꯉꯔꯣꯏ ꯌꯦꯔꯨꯝ ꯐꯨꯠꯂꯅꯤ ꯑꯩ ꯆꯥꯛ ꯁꯨꯂꯥꯝ ꯂꯥꯝꯗꯦ
ꯑꯗꯨ ꯀꯃꯥꯏꯅ ꯀꯃꯥꯏꯅ ꯍꯤꯡꯕꯔ ꯑꯗꯨꯗꯤ
ꯑꯩꯁꯨ ꯈꯪꯗꯦ ꯂꯥꯝꯗꯕꯤꯗ ꯑꯗꯨꯝ ꯆꯥꯗꯤ ꯆꯥꯏꯌꯦꯕꯀꯣ ꯑꯩꯅ ꯆꯥ ꯑꯣꯏꯅ ꯂꯥꯛ ꯑꯩ ꯆꯥꯛ ꯌꯥꯝ ꯆꯥꯗꯦ ꯏꯟꯁꯥꯡ ꯑꯣꯏꯅ ꯆꯥꯏ
ꯍꯁ ꯅꯈꯣꯏꯒꯨꯝꯕ ꯑꯣꯏꯔꯗꯤ ꯑꯩꯁꯨ ꯏꯁꯥ ꯌꯥꯝ ꯅꯈꯣꯏ ꯅꯈꯣꯏꯒꯨꯝꯕ ꯑꯣꯏꯔꯗꯤ ꯑꯩꯁꯨ ꯏꯁꯥ ꯌꯥꯝ ꯐꯅꯤꯡꯉꯥꯏꯒꯤꯕ ꯑꯩꯗꯤ ꯆꯥꯛ ꯆꯥꯗ꯭ꯔꯗꯤ ꯉꯝꯗꯦ
ꯑꯩꯗꯤ ꯏꯟꯁꯥꯡꯅ ꯍꯦꯟꯅ ꯄꯥꯝꯕ
ꯑꯦꯟꯁꯥꯡ ꯍꯥꯎꯗ꯭ꯔꯁꯨ
ꯑꯗꯨꯝ ꯑꯩꯗꯣ ꯃꯥꯍꯤꯒꯨꯝꯕ ꯌꯥꯝ ꯊꯛꯄ ꯃꯤꯗꯣ ꯑꯣꯏꯌꯦ ꯑꯗꯨ ꯅꯠꯇꯦ ꯑꯗꯨꯃꯥꯏꯅꯠꯇꯕ ꯑꯍꯣꯏ ꯑꯗꯨꯝ ꯆꯥꯛ ꯆꯥꯔꯁꯨ ꯃꯤꯗꯤ ꯀꯪꯉꯒ ꯆꯥꯕꯗꯣ ꯈꯪꯉꯦꯀꯣ ꯆꯥꯛ ꯆꯥꯕ ꯅꯞ ꯅꯞ ꯆꯥꯕꯗꯣ
ꯍꯣꯏ ꯍꯣꯏ ꯃꯍꯤ ꯃꯍꯤ ꯊꯛꯄ ꯅꯨꯡꯉꯥꯏꯕ ꯏꯟꯁꯥꯡ ꯀꯔꯤ ꯀꯔꯤꯔꯥ ꯅꯪꯒꯤꯗꯤ
ꯑꯩꯒꯤꯗꯤ ꯁꯧꯒ꯭ꯔꯤ ꯑꯩꯒꯤ ꯐꯦꯚꯔꯥꯏꯠ
ꯅꯪ ꯀꯦꯔꯤꯔꯥ ꯆꯤꯛꯀꯦꯟ ꯑꯗꯨꯝ ꯆꯤꯀꯦꯟꯗ ꯕꯣꯏꯜ ꯇꯧꯔꯒ ꯑꯗꯨꯝ ꯆꯥꯕ꯭ꯔꯥ ꯆꯝꯐꯨꯠ ꯇꯧꯔꯒ
ꯍꯣꯏ ꯍꯣꯏ ꯑꯗꯨꯗꯤ ꯌꯥꯝ ꯄꯥꯝꯗꯦ
ꯅꯠꯇꯦ ꯑꯩꯒꯦꯗꯣ ꯅꯠꯇꯦ ꯑꯩꯈꯣꯏ ꯕ꯭ꯔꯣꯏꯂꯔ ꯅꯠꯇꯕꯗ ꯂꯩꯅ ꯍꯠ
ꯌꯦꯟꯗꯣ ꯌꯦꯟꯗꯣ ꯍꯣꯏ ꯍꯣꯏ ꯂꯣꯀꯦꯜ ꯍꯥꯔ ꯌꯦꯟꯗꯣ
ꯍꯣꯏ ꯍꯥꯔꯠ ꯆꯤꯛꯀꯦꯟ ꯍꯥꯏ ꯍꯣꯏ ꯆꯤꯡꯒꯤ ꯌꯦꯟꯗꯣ ꯑꯗꯨ ꯑꯗꯨꯗ ꯀꯔꯤ ꯍꯥꯏꯔ ꯑꯥ ꯃꯁꯂꯥ ꯑꯃ ꯃꯆꯥꯛ ꯑꯃ ꯀꯔꯤ ꯍꯥꯏꯁꯤꯔ ꯐꯗꯤꯒꯣꯝꯔ ꯀꯔꯤꯔꯥ ꯂꯩꯕꯗꯣ ꯃꯆꯥ ꯑꯃ ꯇꯟꯖꯥꯗ ꯑꯈꯣꯏ ꯉꯥ ꯉꯥ ꯉꯥ ꯊꯣꯡꯕ ꯃꯇꯝꯗ ꯃꯔꯣꯏ ꯍꯦꯞ ꯍꯥꯞꯄꯗꯣ
ꯁꯥ ꯉꯥ ꯊꯣꯡꯕ ꯀꯥꯟꯗ ꯃꯔꯣꯏ ꯀꯔꯤ ꯍꯥꯞꯄꯂꯣꯅꯦ ꯑꯩꯈꯣꯏꯕꯨ
ꯉꯥ ꯃꯔꯣꯏ ꯑꯗꯨꯝ ꯍꯥꯞꯄꯅꯝ ꯄꯤꯛ ꯁꯥ ꯃꯔꯣꯏ ꯅꯠꯇꯕ ꯑꯃ ꯑꯄꯤꯛ ꯑꯄꯤꯛꯄ ꯂꯩꯅ ꯃꯅꯝ ꯅꯨꯡꯁꯤꯕ ꯀꯣꯔꯤꯟꯗ ꯍꯥꯏꯕ꯭ꯔꯥ
ꯑꯥ ꯈꯪꯉꯤ ꯈꯪꯉꯦ ꯍꯣꯏ ꯍꯣꯏ ꯃꯇ ꯃꯔꯣꯏꯗꯣ ꯍꯣꯏ
ꯑꯗꯨꯗ ꯍꯥꯞꯂꯒ ꯌꯦꯟ ꯌꯦꯟꯗꯀꯣ ꯌꯦꯟ ꯁꯥꯔꯒ ꯑꯗꯨꯝ ꯍꯞꯔꯒ ꯕ꯭ꯣꯌꯜ ꯇꯧꯔ
ꯑꯁ ꯄꯨꯟꯁꯤꯗ ꯑꯗꯨꯗꯒꯤ ꯍꯦꯟꯅ ꯍꯥꯎ ꯊꯥꯛꯄ ꯍꯥꯎꯕ ꯑꯝꯇ ꯐꯪꯂꯔꯣꯏ
ꯈꯪꯗꯦꯗ
ꯅꯪ ꯁꯧꯒꯔꯤ ꯑꯊꯥꯛꯄ ꯅꯨꯡꯉꯥꯏ ꯑꯗꯨꯕꯨꯗꯤ ꯍꯦꯟꯅꯩ
ꯅꯪ ꯁꯧꯒ꯭ꯔꯤ ꯅꯪ ꯁꯧꯒ꯭ꯔꯤ ꯆꯥꯗꯕ꯭ꯔꯣ
ꯌꯥꯝ ꯄꯥꯝꯅꯩ ꯑꯩꯗꯤ
ꯄꯝꯗꯦ
ꯎꯝ
ꯑꯩꯅ ꯅꯪꯉꯣꯟꯗ ꯁꯧꯒ꯭ꯔꯤ ꯌꯥꯝ ꯍꯥꯎꯕꯁꯇꯥꯥꯛ ꯍꯥꯏꯕꯤꯒꯦ ꯁꯧꯒ꯭ꯔꯤꯗꯣꯀꯣ ꯔꯦꯠ ꯋꯥ ꯉꯥꯡꯕꯗꯨꯒ ꯒ꯭ꯔꯤꯟꯗꯨꯒ ꯇꯣꯡꯉꯥꯜꯂꯦꯅ ꯃꯈꯜ ꯑꯅꯤꯅꯤꯅ
ꯍꯣꯏ ꯍꯣꯏ
ꯑꯗꯣꯡ ꯎꯝ ꯃꯈꯜ ꯌꯥꯛꯄꯗꯣ
ꯑꯩ ꯑꯗꯨ ꯑꯗꯨꯗꯣ ꯃꯤꯒꯤ ꯈꯨꯠ ꯃꯤ ꯈꯨꯠ ꯂꯩꯌꯦ ꯑꯩꯅ ꯅꯁꯥꯏ ꯑꯗꯨꯗꯣ
ꯈꯪꯗꯦ ꯑꯩꯗꯤ ꯑꯗꯨꯃꯥꯏꯅ ꯍꯥꯏꯕ꯭ꯔꯅꯦ
ꯍꯣꯏ ꯑꯗꯨꯝ ꯍꯥꯏꯕ ꯂꯩ ꯍꯥꯏꯕꯔꯥ ꯍꯥꯏ ꯂꯩ ꯍꯩꯏ ꯑꯗꯨꯗ
ꯑꯣ ꯑꯩꯗꯤ ꯍꯧꯖꯤꯛꯀꯤ ꯔꯦꯠꯇꯣ ꯔꯦꯠꯇꯣꯀꯣ ꯅꯪ ꯑꯗꯨꯃꯥꯏꯅ ꯆꯥꯎꯀꯣ ꯅꯪ ꯀꯌꯥꯝ ꯍꯥꯎꯒꯦ ꯔꯦꯠꯇꯣ ꯐꯥꯔꯁꯇꯣ ꯀꯣ ꯅꯪ ꯄꯤꯌꯥꯁꯇꯣ ꯄꯤꯌꯥꯖ ꯂꯧ ꯊꯝꯃꯅꯤ ꯊꯀꯪ ꯁꯟꯁꯥꯒꯤ ꯃꯀꯪꯗꯣ ꯑꯗꯨ ꯍꯥꯞꯄꯅꯤꯀꯣ ꯑꯗꯨꯒ ꯆꯅꯝꯗꯣ ꯆꯅꯝꯗꯣ ꯌꯥꯝ ꯍꯥꯞꯀꯗꯕ ꯅꯪꯗꯣ ꯆꯅꯝꯗꯣ ꯍꯥꯞꯄꯒꯤ ꯑꯗꯨꯝ ꯑꯗꯨꯝ ꯇꯧ ꯇꯣ ꯊꯝꯃꯒ ꯑꯗꯨꯝ ꯐꯥꯔꯁꯇ ꯅꯪꯅ ꯁꯥꯒꯨꯝꯕ ꯆꯅꯝꯒꯨꯝꯕꯗꯣ ꯂꯣꯏꯅ ꯍꯥꯟꯅ ꯐꯨꯠꯇꯣꯛꯑꯅꯤꯕ ꯊꯨꯝ ꯊꯝꯃꯒ ꯀꯣ ꯐꯨꯠ ꯐꯨ ꯐꯨꯕꯗꯣ ꯁꯥꯗꯣ ꯈꯔ ꯈꯔ ꯃꯨꯜꯂꯛꯑꯅꯤꯅ ꯁꯥꯗꯤ ꯈꯔ ꯈꯔ ꯀꯨꯏꯅ ꯊꯣꯡꯗ꯭ꯔꯣ ꯑꯀꯪꯕ ꯑꯣꯏꯔꯁꯨ ꯑꯗꯣ ꯍꯦꯛ ꯇꯧꯕ ꯂꯣꯏꯕ ꯀꯥꯟꯗ ꯁꯧꯒ꯭ꯔꯤ ꯔꯦꯠꯇꯣ ꯀꯣ ꯍꯥꯞꯄꯣꯕ ꯍꯥꯞꯄ ꯃꯤꯅꯗꯤ ꯑꯥ ꯑꯇꯣꯞꯄ ꯏꯟꯁꯥꯡ ꯊꯣꯡꯕ ꯀꯥꯟꯗ ꯆꯥꯛ ꯏꯟꯁꯥꯡ ꯊꯨ ꯊꯨꯅ ꯂꯣꯏꯁꯤꯟꯕꯗꯣ ꯈꯪꯕ꯭ꯔꯥ
ꯃꯤ ꯁꯧꯒ꯭ꯔꯤ ꯊꯣꯡꯉꯒ ꯌꯥꯝ ꯊꯨꯅ ꯂꯣꯏꯁꯟ ꯂꯣꯏꯁꯤꯟꯕꯤ ꯑꯃ ꯂꯩꯌꯦꯀꯣ
ꯎꯝ
ꯑꯗꯨ ꯍꯥꯎꯗꯕꯅꯦꯕ ꯁꯨꯒ꯭ꯔꯤꯗ ꯀꯨꯏꯅ ꯐꯨꯠꯂꯦ ꯑꯗꯨꯝ ꯍꯥꯎꯔꯦ ꯑꯗꯨꯒꯤ ꯁꯧꯒꯔꯤꯗꯣ ꯐꯨꯠꯂꯅꯤ ꯐꯨꯠꯂꯅꯤ ꯑꯗꯣ ꯈꯔ ꯁꯤꯟꯕꯗꯣ ꯍꯧꯔꯅꯤꯀꯣ ꯑꯗꯨꯗꯒꯤꯗꯤ ꯑꯗꯨꯝ ꯑ ꯀꯩꯅꯣꯅ ꯑꯗꯨꯝ ꯄꯥꯏꯔꯒ ꯀꯔꯤ ꯀꯔꯤ ꯇꯧꯕꯤꯔꯅꯤ ꯑꯗꯨꯗꯤ ꯌꯥꯔꯦ ꯊꯥꯛꯑꯣ ꯀꯌꯥꯃꯨꯛ ꯍꯥꯎꯕ꯭ꯔ ꯅ ꯑꯩꯉꯣꯟꯗ ꯑꯃꯨꯛ ꯍꯥꯏꯌꯣ ꯅ ꯑꯗꯨꯗꯤ ꯅꯣꯏꯁꯨ ꯅꯣꯏꯔꯔꯣꯏꯀꯣ ꯍꯛꯆꯥꯡꯗꯤ ꯑꯗꯨꯝ ꯐꯔꯅꯤꯅ
ꯑꯗꯨꯗꯤ ꯑꯩ ꯆꯥꯛ ꯊꯣꯡꯉꯗꯤ ꯑꯗꯨꯃꯥꯏ ꯊꯣꯡꯕ ꯇꯥꯔꯦꯅꯦ
ꯊꯣꯡꯉꯣ ꯑꯁꯦꯡꯕꯅꯦ ꯑꯗꯨꯃꯥꯏꯅ ꯊꯣꯡꯉꯣ ꯍꯥꯎꯕꯅꯦ
ꯍꯥꯎꯗ꯭ꯔꯗꯤ ꯅꯪꯉꯣꯟꯗ ꯋꯥꯊꯤꯗꯤ
ꯍ ꯊꯥꯔꯛꯑꯣ ꯅꯪꯒꯤꯗꯤ ꯀꯔꯤ ꯍꯦꯟꯅ ꯍꯥꯎꯕ꯭ꯔꯥ ꯃꯅꯥ ꯃꯁꯤꯡꯗ
ꯀꯣꯕꯤꯒꯤ ꯂꯩꯅ ꯀꯣꯕꯤꯗ
ꯀꯣꯕꯤ
ꯀꯣꯕꯤꯒꯤ ꯃꯅꯥ ꯂꯩꯅ
ꯑ ꯀꯩꯅꯣ ꯃꯆꯥ ꯃꯆꯥ ꯃꯆꯥꯗꯣ
ꯀꯨꯕꯤ ꯃꯅꯥꯗ ꯉꯁꯥꯏ ꯅꯪ ꯍꯥꯏꯕꯗꯣ ꯁꯟꯁꯥꯒꯤ ꯗ꯭ꯔꯥꯏꯟ ꯑꯗꯨ ꯈꯛꯇ ꯅꯠꯇ꯭ꯔꯁꯨ ꯑꯣꯛꯁꯥꯒꯤꯁꯨ ꯑꯗꯨꯝ ꯌꯥꯝꯅꯤ
ꯑꯥ
ꯗ꯭ꯔꯥꯏ ꯄꯥꯎꯁꯨ ꯑꯗꯨꯝ ꯍꯥꯎꯔꯒ ꯑꯁ ꯑꯗꯨꯝ ꯍꯥꯎꯕꯅꯦ ꯅꯪ ꯍꯧꯖꯤꯛ ꯉꯁꯥꯏ ꯅꯪ ꯍꯥꯏꯕꯛꯀꯤ ꯇꯥꯏꯞꯇ ꯑꯗꯨꯝ ꯊꯣꯛꯔꯒ ꯀꯣ ꯑꯁ ꯑꯗꯨꯝ ꯍꯧꯕꯅꯦ ꯑꯗꯨ ꯇꯧꯔꯒ ꯇꯣꯃꯦꯇꯣ ꯇꯣꯃꯦꯇꯣꯗ ꯇꯣꯃꯦꯇꯣꯗ ꯑꯗꯨꯝ ꯆꯇꯅꯤ ꯁꯦꯝꯅ ꯑꯗꯨꯝ ꯑꯁ ꯌꯥꯝ ꯍꯥꯎꯕꯅꯤ
ꯇꯣꯃꯦ ꯇꯣꯗꯤ ꯆꯠꯇꯅꯤ ꯌꯥꯝ ꯍꯥꯎꯋꯦꯀꯣ
ꯍꯣꯏ ꯑꯗꯨ ꯄꯨꯛꯛꯇꯨꯗꯤ ꯅꯨꯡꯉꯥꯏꯇꯦ ꯍꯥꯏꯀꯣ
ꯑꯩꯗꯤꯀꯣ ꯄꯨ ꯇꯤꯛꯇ ꯀꯩꯅꯣꯝ ꯇꯧꯗꯦ ꯗꯥꯏꯖꯦꯁ ꯇꯧꯕ ꯅꯨꯡꯉꯥꯏꯇꯕ ꯈꯣꯠꯄ ꯑꯝꯇ ꯂꯩꯇꯦ ꯍꯥꯏꯕꯗꯤ ꯃꯤꯗꯤ ꯖꯪ ꯐꯨꯗ ꯆꯥꯔꯒ ꯄꯨꯛ ꯌꯥꯝ ꯐꯠꯇꯕ ꯈꯈꯣꯏꯗ ꯑꯣꯏꯗ꯭ꯔꯥ ꯑꯩꯉꯣꯟꯗꯤ ꯄꯨꯛꯇꯤ ꯀꯩꯝꯇ ꯁꯣꯛꯇꯦ ꯍꯧꯖꯤꯛ ꯐꯥꯎꯗꯤ
ꯑꯁ ꯅꯪꯒꯤꯗꯤ ꯈꯔ ꯐꯥꯕ ꯃꯥꯜꯂꯦ ꯅꯪꯒꯤ ꯅꯪꯒꯤꯕꯨ ꯇ꯭ꯔꯁꯤꯡꯁꯨ ꯌꯥꯝ ꯅꯨꯡꯉꯥꯏꯕ ꯃꯥꯜꯂꯦ ꯅꯪꯒꯤ
ꯈꯪꯗꯦ
ꯅꯪꯒꯤ ꯃꯦꯆꯤꯟꯁꯤꯡꯁꯨ ꯐꯖꯅ ꯀꯩ ꯍꯥꯏꯁꯦ ꯗꯥꯏꯖꯦꯁ ꯇꯧꯕ ꯃꯥꯜꯂꯦ
ꯑꯣꯏꯕ꯭ꯔꯥ ꯈꯪꯗꯦ ꯑꯗꯨꯝ ꯀꯩꯅꯣꯗꯤ ꯌꯥꯝ ꯐꯩ ꯍꯥꯏꯇꯥꯔꯦ ꯑꯩꯅ ꯆꯥꯛ ꯌꯥꯝ ꯆꯥꯗꯕ ꯏꯟꯁꯥꯡ ꯈꯛꯇ ꯆꯥꯕ ꯑꯗꯨꯒꯤ
ꯑꯗꯨꯅ ꯐꯕꯅꯤ ꯑꯩꯈꯣꯏꯅ ꯑꯩꯈꯣꯏꯗ ꯑꯩꯈꯣꯏ ꯑꯩꯈꯣꯏꯅ ꯆꯥꯕꯗꯤ ꯏꯟꯁꯥꯡꯅ ꯉꯝꯗꯕꯤꯗ ꯆꯥꯛꯅ ꯌꯥꯝꯕꯀꯣ
ꯑꯣ ꯑꯩꯗꯤ ꯁꯧꯒ꯭ꯔꯤ ꯆꯥꯔꯦꯀꯣ ꯆꯥꯛꯇꯣ ꯇꯦꯡꯀꯣꯠ ꯑꯃ ꯆꯥꯔꯅꯤꯀꯣ ꯁꯧꯒ꯭ꯔꯤ ꯃꯍꯤ ꯇꯦꯡꯀꯣꯜ ꯑꯅꯤꯔ ꯑꯍꯨꯝꯔ ꯊꯛꯑꯅꯤ ꯑꯩꯗꯤ ꯏꯟꯁꯥꯡ ꯌꯥꯝ ꯆꯪꯕꯅꯦ ꯃꯍꯤ ꯌꯥꯝ ꯆꯥꯕꯅꯦ ꯆꯥꯛꯇꯤ ꯆꯥꯗꯦ
ꯑꯗꯨꯅ ꯐꯩ ꯍꯥꯏꯌꯦ ꯑꯗꯨꯅ ꯐꯩ ꯍꯥꯏꯌꯦ
ꯑꯗꯨꯅ ꯐꯩ ꯍꯥꯏꯌꯦ ꯈꯪꯗꯦ ꯐꯕ꯭ꯔꯥ ꯐꯠꯇꯕ꯭ꯔꯥ ꯄꯥꯝꯗꯕꯅꯤꯅ ꯍꯥ
ꯃꯁꯥ ꯏꯁꯃꯥꯏꯀꯣ ꯃꯤꯗꯤ
ꯅꯠꯇꯦ ꯅꯪꯁꯨ ꯇꯧꯋꯣ ꯅꯪ ꯁꯧꯒ꯭ꯔꯤꯗꯣ ꯑꯃꯂꯛꯇꯤ ꯇꯧꯋꯣꯀꯣ ꯁꯤ ꯍꯞꯇꯥꯗ
ꯍꯣꯏ ꯍꯣꯏ ꯇꯧꯒꯦ
ꯑꯦ ꯇꯧꯒꯦ ꯅꯪ ꯂꯥꯎꯠ ꯏꯁꯄꯤꯀꯔ ꯊꯝꯕ ꯑꯣꯏꯔꯝꯅꯦ ꯑꯩ ꯈꯣꯟꯖꯦꯜ ꯌꯥꯝ ꯀꯟꯅ ꯇꯥꯏ ꯚꯣꯂꯨꯝꯗꯣ ꯈꯔ ꯂꯩꯊꯔꯣ ꯂꯥꯎꯠ ꯊꯝꯕ ꯌꯥꯗꯦ ꯁꯤ ꯁꯤ ꯁꯤꯑꯦꯞꯁꯦ
ꯀꯔꯤꯒꯤꯔꯥ ꯑꯩ ꯃꯈꯣꯟꯁꯨ ꯇꯥꯏꯅꯦ
ꯑꯩꯅ ꯂꯣꯗ ꯊꯝꯃꯁꯨ ꯀꯔꯤꯔꯣ
ꯉꯥꯛꯇꯪ ꯉꯥꯏꯈꯣꯀꯣ
ꯚꯣꯂꯨꯝꯗꯣ ꯑꯗꯨꯝ ꯂꯩꯊꯔꯁꯨ ꯇꯥꯕꯅꯦ
ꯇꯥꯕ꯭ꯔꯣ
ꯑꯣ ꯇꯥꯏ ꯇꯥꯏ
ꯍꯧꯖꯤꯛꯇꯤ ꯇꯥꯗꯦꯀꯣ
ꯑꯣ ꯈꯔ ꯇꯥꯏ ꯑꯩꯒꯤꯗꯤ ꯇꯥꯕ꯭ꯔꯣ ꯅꯪꯒꯤꯗꯤ ꯇꯥꯕ꯭ꯔꯣ
ꯑꯩ ꯇꯥꯗꯦ ꯑꯩꯒꯤꯗꯤ
ꯅꯪꯅ ꯕꯨꯂꯨꯝꯗꯣ ꯑꯁ ꯂꯩ ꯂꯣꯏ ꯂꯩꯊꯣꯛꯈ꯭ꯔꯣ ꯑꯗꯨꯗꯤ ꯌꯥꯔꯕꯅꯤ
ꯂꯩꯊꯣꯛꯔꯗꯤ ꯇꯥꯔꯣꯏ
ꯇꯥꯔꯣꯏꯗꯨꯅꯦꯕ ꯑꯗꯨꯝ ꯇꯥꯕꯅꯦ ꯇꯥꯏꯌꯦ ꯇꯥꯕꯅꯦꯕꯑꯗꯨꯝ ꯃ꯭ꯌꯨꯖꯤꯛꯀꯤ ꯕꯣꯂꯨꯝ ꯇꯣꯉꯥꯟꯅ ꯂꯩꯌꯦꯅ ꯑꯗꯣ ꯇꯥꯕ꯭ꯔꯣ ꯎꯝ ꯑꯗꯨꯅꯦ ꯃ꯭ꯌꯨꯖꯤꯛꯀꯤ ꯚꯣꯂꯨꯝ ꯍꯣꯏ ꯇꯥꯏꯌꯦ ꯑꯗꯨꯅꯦ ꯍꯥꯏꯅ ꯍꯥꯏꯗꯣ ꯇꯥꯏꯌꯦ ꯑꯩ ꯐꯣꯟ ꯇꯥꯏꯌꯦꯕ
ꯇꯣ ꯑꯃꯨꯛ ꯇꯥꯏꯌꯦꯕ
ꯑꯩꯈꯣꯏꯒꯤ ꯈꯣꯟꯖꯦꯜ ꯇꯥꯕꯅ ꯐꯠꯇ꯭ꯔꯣ
ꯍ
ꯁꯧꯒ꯭ꯔꯤꯗꯨꯗꯤ ꯆꯥꯎꯑꯣꯀꯣ
ꯍꯣꯏ ꯆꯥꯕ ꯇꯥꯔꯦꯅꯦ ꯍꯥꯎꯇ꯭ꯔꯗꯤ
ꯑꯩꯅ ꯍꯥꯎꯒꯅꯤꯕ ꯅꯪ ꯍꯥꯎꯗꯕꯗꯤ ꯍꯥꯏꯒꯅꯨ ꯅꯣꯏꯔꯣꯝꯗ ꯔꯦꯠꯇꯣ ꯂꯩꯕ꯭ꯔꯣ
ꯀꯔꯤ
ꯔꯦꯠꯀꯤ ꯁꯧꯒꯔꯤꯗꯣ ꯂꯩꯕ꯭ꯔꯣ
ꯑꯗꯨꯗꯤ ꯄꯥꯥꯛ ꯂꯩꯥꯇꯦꯗ ꯑ
ꯑꯥꯗ ꯑꯗꯨ ꯑꯥꯁ ꯔꯦꯠ ꯂꯩꯇ꯭ꯔꯗꯤ ꯑꯣ ꯑꯗꯨꯝ ꯀꯩꯅꯣꯗꯣ ꯇꯧꯔꯣ
ꯑꯩꯈꯣꯏ ꯀꯔꯤ ꯍꯥꯏ ꯂꯣꯛ ꯂꯣ ꯂꯣꯀꯦꯜꯗ ꯂꯣꯀꯦꯜꯗ ꯂꯩꯕꯗꯣ
ꯎꯝ
ꯍꯣꯏ ꯆꯤꯡꯗ ꯆꯥꯕ ꯑꯗꯨ ꯈꯛꯇꯅꯤ
ꯑꯣ ꯑꯗꯨꯁꯨ ꯑꯗꯨꯝ ꯍꯥꯎꯔꯁꯨ ꯀꯩꯅꯣꯅ ꯍꯦꯟꯅ ꯍꯥꯎꯕꯅꯦ ꯑꯩꯗꯤ ꯃꯤꯅ ꯔꯦꯠ ꯄꯥꯝꯗꯦ ꯈꯣꯠꯇꯦ ꯍꯥꯏꯕꯁꯨ ꯌꯥꯎꯋꯦꯅ
ꯎꯝ
ꯇꯤꯚꯤꯔꯣ ꯑ ꯇꯤꯚꯤꯔꯣ ꯍꯣꯏ ꯇꯥꯏ
ꯔꯦꯠꯇꯣ ꯀꯩꯅꯣ ꯇꯧꯔꯁꯨ ꯃꯤꯒꯤ ꯀꯩꯅꯣꯗꯣ ꯃꯤꯒꯤ ꯌꯨꯝꯗ ꯆꯠꯄ ꯈꯣꯠꯄ ꯎꯔꯗꯤꯀꯣ ꯔꯦꯠꯇꯣ ꯑꯗꯨꯝ ꯂꯧꯑꯣꯕ ꯂꯧꯑꯣ ꯍꯥꯏ ꯕꯗꯤ ꯔꯦꯠꯇꯨꯗꯤ ꯄꯪ ꯍꯧ ꯍꯧꯕꯅꯦꯕ ꯅꯪꯅ ꯄꯥꯝꯕꯤ ꯑꯃ ꯐꯣꯏꯔꯒ ꯀꯣ ꯂꯩꯕ ꯃꯐꯝꯗꯨꯗꯤꯀꯣ ꯑ ꯇꯥꯕ꯭ꯔꯥ ꯑꯣ ꯇꯥꯏ
ꯑꯗꯨ ꯑꯗꯨꯗꯗꯤ ꯌꯥꯝ ꯂꯩꯕꯅꯤ
ꯌꯥꯝ ꯂꯩꯕꯅꯦ ꯑꯗꯨ
ꯃꯌꯥꯡꯂꯣꯡꯗꯗꯤ ꯄꯥꯛ ꯂꯩꯇꯦꯕ ꯎꯗꯦꯕ
ꯑꯗꯨ ꯌꯥꯝ ꯍꯥꯎꯕꯅꯦ ꯍꯥꯏꯕꯗꯤ ꯐꯣꯏꯗꯠꯂꯒꯀꯣ ꯅꯪ ꯌꯨꯝꯗ ꯑꯗꯨꯝ ꯐꯣꯏꯗꯠꯂꯒ ꯄꯪ ꯑ ꯅꯪꯅ ꯁꯨꯇꯤ ꯑꯃꯨꯛ ꯂꯥꯛꯄ ꯀꯥꯟꯗ ꯁꯨꯇꯤ ꯆꯠꯂ ꯂꯥꯛꯄ ꯀꯥꯟꯗ ꯑꯗꯨꯝ ꯊꯥꯎꯑꯣ ꯌꯥꯝ ꯍꯥꯎꯕꯅꯦ ꯍꯥꯏꯕꯗꯤ ꯀꯩꯍꯥꯏꯁꯤꯔ ꯌꯥꯝ ꯆꯥꯟꯅꯕꯗꯣ ꯑꯣꯏꯕꯅꯦꯕ ꯀꯩ ꯂꯩꯍꯥꯎ ꯄꯪꯌꯥ ꯌꯥꯏ ꯌꯥꯕꯅꯦ ꯑꯩꯅꯁꯨ ꯊꯥꯏꯅ ꯑꯥ ꯀꯩꯅꯣꯗ ꯏꯃꯥꯟꯅꯕꯤ ꯈꯣꯏꯔꯣꯝꯗꯒꯤꯀꯣ ꯑꯩꯅ ꯐꯣꯏꯔꯒ ꯑꯩꯈꯣꯏ ꯌꯨꯝꯗ ꯊꯥꯕꯅꯦꯕ ꯑꯗꯨꯗꯤ ꯑꯩꯈꯣꯏ ꯑꯩꯈꯣꯏ ꯌꯨꯝ ꯑꯗꯨ ꯊꯥꯕꯨ ꯊꯥꯈ꯭ꯔꯗꯤ ꯃꯨꯠꯇ꯭ꯔꯦꯕ ꯃꯣꯏꯗꯣ ꯑꯗꯨꯝ ꯄꯪꯍꯧꯗ ꯍꯥꯎꯋꯦꯕ
ꯊꯥꯔꯅꯦ
ꯑꯧ ꯊꯥꯔꯣ ꯅꯪꯁꯨ
ꯍꯣꯏ ꯐꯔꯦ ꯑꯗꯨꯗꯤꯀꯣ
ꯍꯣꯏ ꯍꯣꯏ ꯐꯔꯦꯀꯣ ꯑꯗꯨꯗꯤ ꯀꯣ
ꯍꯣꯏ ꯍꯣꯏ ꯊꯝ ꯎꯝ